ꯏꯌꯥꯝꯕꯥ
ꯀꯩꯗꯧꯔꯤꯅꯣ
ꯑꯁ ꯕꯣꯜ ꯌꯦꯡꯅꯦ ꯑꯗꯣ ꯌꯥꯝꯅ ꯐꯣꯔꯤꯡ ꯆꯨꯕꯥ ꯀꯣ ꯉꯥꯁꯤꯒꯤ ꯃꯠꯆ
ꯅꯪ ꯀꯅꯥ ꯉꯁꯤ ꯅꯪ ꯀꯅꯥꯗ ꯁꯞꯄꯣꯔꯠ ꯇꯧꯒꯦ
ꯍꯣꯔꯦꯟꯒꯤꯔꯣ
ꯍꯧꯖꯤꯛ ꯀꯤꯗꯣ ꯍꯧꯖꯤꯛ
ꯑꯁ ꯍꯧꯖꯤꯛꯀꯤꯗꯤ ꯑꯩꯗꯤ ꯁꯞꯄꯣꯔꯠ ꯇꯧꯕ ꯂꯩꯇꯦꯗ ꯅ꯭ꯌꯨꯇ꯭ꯔꯦꯜꯅꯦ
ꯑ ꯍꯣꯔꯦꯟꯗꯤ ꯀꯅꯥꯗ ꯇꯧꯁꯤꯔꯣ
ꯍꯣꯔꯦꯟꯗꯤ ꯑꯩꯈꯣꯏꯒꯤꯗꯨꯅꯦ ꯍꯣꯔꯦꯟꯗꯤ
ꯍꯣꯔꯦꯟꯗꯤ ꯁꯣꯏꯗ꯭ꯔꯦꯗꯥ ꯀꯣ ꯑꯩꯈꯣꯢꯅꯥ
ꯍꯣꯏꯅꯦ ꯍꯣꯢꯅꯦ ꯑꯁ ꯉꯝꯗ꯭ꯔꯗꯤ
ꯅꯣꯏꯒꯤ ꯃꯔꯨꯞꯁꯤꯡꯁꯤꯗ ꯂꯣꯏꯅ ꯂꯩꯔꯦꯅꯦ
ꯅꯩꯔꯦ ꯅꯩꯔꯦ ꯇꯥꯏ ꯇꯥꯏ
ꯅꯣꯏꯒꯤ ꯃꯔꯨꯞꯁꯤꯡꯗꯨ ꯅꯣꯏꯅ ꯇꯝꯃꯤꯟꯅꯔꯝꯕ ꯃꯔꯨꯞꯁꯤꯡꯗꯨ
ꯑꯥ
ꯂꯣꯏꯅ ꯂꯩꯔꯤꯅꯦ
ꯍꯣꯏꯅꯦ ꯍꯣꯏꯅꯦ ꯑꯩꯗꯤ ꯇꯝꯄꯥꯛ ꯇꯝꯄꯥꯛꯇ ꯂꯩꯌꯦ
ꯃꯣꯏꯗꯤ ꯁꯃꯨꯗ꯭ꯔꯗꯨ ꯂꯣꯏ
ꯍꯣꯏꯅꯦ ꯍꯣꯏꯅꯦ ꯏꯊꯟꯗꯗꯤ ꯍꯥꯥ
ꯅꯍꯥꯟꯗꯣ ꯃꯆꯥꯗꯣ ꯈꯪꯉꯤꯗ꯭ꯔꯦ ꯅꯣꯏꯒꯤ ꯃꯆꯥꯥ ꯑꯗꯨ ꯎ ꯍ ꯏꯇ꯭ꯔꯣꯄꯤꯤꯗ ꯐ꯭ꯔꯦꯁꯔꯁ ꯃꯤꯇ ꯊꯦꯡꯅꯕꯣꯅꯤ ꯃꯥꯅ ꯁꯤꯒꯤꯕꯅꯤ ꯅꯔꯗ ꯅꯅꯨꯡꯃꯤꯠꯇ ꯃꯥꯅꯦ ꯃꯥ ꯑ ꯄꯨꯄꯨ ꯁꯥꯒ ꯂꯩ
ꯗꯦꯜꯂꯤꯗ ꯂꯩꯔꯦ ꯑꯩꯈꯣꯏ ꯈꯨꯜꯗ ꯑꯣꯖꯥ ꯇꯧꯔꯒ ꯑꯗꯨ ꯆꯪꯈꯤꯕꯅꯦ
ꯑꯣ ꯁꯥ ꯇ꯭ꯔꯃ
ꯐ꯭ꯔꯤ ꯐ꯭ꯔꯤꯒꯤ ꯑꯣꯖꯥ ꯃꯛ ꯄꯨ ꯄꯨꯛ ꯌꯥꯝ ꯆꯥꯎꯕꯅꯦ ꯑꯗꯣ
ꯂꯣ ꯎꯞ ꯆꯥꯗ ꯐꯣꯖꯥꯔꯣ
ꯍꯣꯏꯅꯦ ꯄ꯭ꯔꯥꯏꯚꯦꯠ ꯁ꯭ꯀꯨꯜꯗ ꯇꯂꯣꯞ ꯄꯤꯗꯕꯤ ꯆꯍꯤ ꯑꯃ ꯀꯠꯊꯣꯛꯔꯒ
ꯑꯩꯁꯨ ꯑꯩꯁꯨꯦ ꯊꯥꯖꯗꯕꯅꯦ ꯂꯥꯛꯑꯒ ꯄꯤꯛꯇ꯭ꯔꯣ ꯄꯄꯤꯒ ꯂꯤꯞꯂꯝꯕ ꯋꯥꯅꯤꯗ ꯑꯦ ꯁꯤꯗꯤ ꯅꯪ ꯅꯠꯇ꯭ꯔꯣ ꯍꯥꯏꯔꯒꯦ ꯃꯥꯅꯤ ꯃꯤ ꯌꯥꯝꯕ ꯀꯩꯗꯧꯉꯩ ꯇꯪꯂꯛꯄ ꯍꯥꯏꯔꯅ ꯀꯣꯏꯒꯤ ꯍꯥꯏ
ꯗꯦꯂꯤ ꯑꯁ ꯑꯗꯨ ꯑꯗꯥꯏ ꯅꯣꯏ ꯃꯐꯝꯗꯨ ꯆꯪꯂꯒ ꯑꯩꯈꯣꯏ ꯑꯩꯈꯣꯏꯗ ꯃꯥ ꯆꯪꯉꯒ ꯑꯩꯈꯣꯏꯗ ꯄꯩꯁꯥ ꯌꯥꯝ ꯅꯤꯌꯦꯅꯦꯕ ꯋꯥ ꯀꯔꯤꯒꯤꯔꯣ ꯈꯪꯗꯦ ꯀꯔꯤꯒꯤꯔꯣ ꯈꯪꯗꯦ
ꯑꯗꯣ ꯑꯃꯗꯨꯗꯤ ꯑꯀꯥꯡꯕꯗꯨꯗꯤ ꯈꯔꯦꯛ ꯀꯥꯡꯥꯡꯕꯗꯣ ꯃꯁ ꯂꯩꯅ
ꯀꯪꯕ ꯍꯤꯔꯣꯗꯨꯔ
ꯍꯣꯏ
ꯐꯔꯣ ꯑꯗꯨ ꯅꯨꯄꯥꯁꯨ ꯂꯩꯕꯅꯦ ꯂꯣꯏ ꯂꯩꯥꯏꯌꯦꯗ ꯄꯥꯁꯇꯥꯔ ꯎꯝ ꯄꯁꯇꯥꯔ ꯃꯆꯥꯒ ꯏꯕꯥꯅꯤ ꯈꯛꯇꯅꯦ ꯑꯁꯤ ꯇꯝꯄꯥꯛꯇ ꯂꯩꯔꯤꯁꯦ
ꯑꯁ ꯏꯕꯥꯅꯤꯗꯤ ꯉꯁꯥꯏꯗ ꯍꯤꯔꯣ ꯁꯥꯔꯒ ꯂꯩꯔꯤ
ꯃꯣꯏ ꯃꯣꯏ ꯃꯔꯤꯗꯤ ꯁꯪꯈ꯭ꯔꯦ ꯀꯨꯏꯔꯦ ꯃꯣꯍꯤꯗꯤ
ꯃꯣꯏ ꯆꯪꯉꯦ ꯆꯪꯉꯦ ꯑꯗꯨꯕꯨ ꯃꯣꯏ ꯂꯩꯗꯤ ꯂꯩꯃꯤꯟꯅꯗꯕ ꯃꯥꯜꯂꯦꯀꯣ
ꯍꯣꯏ ꯈꯔ ꯂꯥꯞꯅ ꯂꯩꯕ ꯃꯥꯜꯂꯦ
ꯑꯅꯦꯝꯕꯗꯨꯗꯤ ꯑꯩ ꯃꯅꯥꯛꯇ ꯂꯩꯌꯦ
ꯑ
ꯎ ꯃꯥꯅꯤ ꯃꯗꯗꯤ ꯑꯩ ꯃꯇꯅꯥꯥꯡꯛꯇ ꯂꯩꯌꯦ ꯑꯩ ꯑꯩ ꯈꯪꯉꯦ
ꯑꯥꯡꯒꯕꯨꯗꯤ ꯑꯁꯦ ꯇꯥꯁꯇ ꯎꯗꯦ ꯃꯥꯒꯤ ꯏꯁꯇꯦ ꯇꯥꯁꯇ ꯎꯗꯦ ꯑꯗꯨꯣ ꯑꯃ ꯅꯣꯏ ꯅ ꯏꯃꯥꯟꯅꯕꯁꯤꯡꯗꯤ ꯎꯑꯦ ꯀꯩ ꯀꯩꯗꯧꯔꯤꯅꯣ ꯍꯟꯗꯛꯇꯤ
ꯑꯩꯔꯣ
ꯎꯝ
ꯑꯩ ꯑꯁ ꯀꯩꯁꯨ ꯇꯧꯗꯦꯗ ꯑꯗꯨꯝ ꯂꯩꯗ ꯍꯥꯟꯅꯒꯤꯗ ꯀ ꯑꯗꯨꯝ ꯂꯩꯗ
ꯑ ꯑꯁ ꯑꯩꯁꯨ ꯐ꯭ꯔꯤꯗ ꯂꯩꯕꯅꯦ ꯑꯟꯑꯦꯝꯄ꯭ꯂꯣꯏꯃꯦꯟꯒꯤ ꯑꯗ
ꯑ
ꯄ꯭ꯂꯣꯌꯃꯦꯟ ꯌ ꯑꯟꯑꯝꯄ꯭ꯂꯣꯌꯃꯦꯟ ꯌ ꯄ꯭ꯔꯦꯁꯤꯗꯦꯟ ꯑꯣꯏꯅ ꯂꯩꯕꯅꯤꯅ ꯍꯟꯗꯛꯇꯤ
ꯑꯗꯨꯗꯅꯦ ꯑꯩ ꯄ꯭ꯔꯥꯏꯝ ꯃꯤꯅꯤꯁꯇꯔ ꯀꯌꯥꯈ꯭ꯔꯒ ꯑꯗꯨꯗꯤ
ꯈꯨꯜꯗ ꯍꯜꯂꯛ ꯅꯨꯡꯉꯥꯏ ꯍꯣꯏ ꯈꯨꯜꯗ ꯀꯩꯗꯧꯉꯩ ꯍꯜꯂꯛꯀꯅꯤ
ꯀꯨꯟꯟꯅ ꯈꯪꯗꯦꯅꯦ ꯃꯇꯥꯡ ꯆꯥꯗꯤ ꯑꯗꯨꯝ ꯍꯜꯂꯛꯄ ꯌꯥꯏ ꯃꯇꯥꯡ ꯆꯥꯗꯗꯤ ꯑꯗꯨꯝ ꯈꯔ ꯂꯩꯕ
ꯍꯟꯗꯪꯗꯤ ꯀꯩꯁꯨ ꯇꯧꯗꯦꯀꯣ
ꯇꯁꯦ ꯇ
ꯑ ꯑꯩꯁꯨ ꯅꯣꯏ ꯑꯩꯒꯤ ꯏꯈꯣꯜꯗ ꯌꯥꯝ ꯇꯣꯏꯅ ꯂꯥꯛꯄꯅꯦ
ꯑꯣ ꯑꯩꯈꯣꯏ ꯈꯨꯣꯟꯗ ꯂꯥꯛꯄ꯭ꯔꯣ
ꯍꯣꯏ
ꯑꯗꯨꯗꯤ ꯌꯥꯝ ꯐꯩꯅ ꯑꯩꯈꯣꯏ ꯈꯨꯠꯅꯤ ꯈꯪꯗ꯭ꯔꯦꯀꯣ ꯑꯗꯨꯗꯤ
ꯎ ꯅꯍꯥꯟ ꯑꯁ ꯚꯣꯂꯤꯕꯣꯜ ꯁꯥꯟꯅꯕ ꯌꯥꯝ ꯇꯣꯏꯅ ꯂꯥꯛꯄꯅꯦ ꯅꯨꯡꯇꯤ ꯂꯥꯛꯄꯅꯦ ꯑꯩ ꯎꯝ ꯁꯤ ꯅꯣꯏ ꯈꯨꯜ ꯎꯝ ꯅꯣꯏ ꯈꯨꯟ ꯑꯆꯧꯕꯗ ꯑꯩ ꯂꯩꯕꯅꯦꯕ
ꯑꯣ ꯑꯩꯣꯏ ꯍꯣꯏ ꯈꯨꯠ ꯆꯕꯗ ꯅꯪ ꯂꯩꯔꯝꯕ꯭ꯔꯥ
ꯑ ꯑꯗꯣ ꯏꯆꯦꯁꯨ ꯌꯨꯝ ꯄꯥꯟꯕ ꯅ ꯑꯗꯨꯏ ꯑꯗꯨꯏꯗ ꯑꯗꯨꯒꯤ ꯆꯍꯤ ꯑꯃꯒ ꯂꯩꯔꯒ ꯑꯩ ꯌꯥꯝ ꯇꯣꯏꯅ ꯂꯥꯛꯄꯅꯦ ꯃꯣꯏꯒ ꯅꯣꯏꯒꯤ ꯈꯨꯟ ꯃꯤꯁꯤꯡꯗꯨ ꯑꯩ ꯂꯣꯏ ꯈꯪꯅꯔꯦ
ꯑ ꯑꯗꯨ ꯌꯥꯝ ꯐꯩꯅꯦ ꯑꯩꯈꯣꯏ ꯈꯨꯟ ꯑꯆꯧꯕꯗ ꯅꯪ ꯅꯆꯦꯅ ꯌꯨꯝ ꯄꯥꯟꯕꯤꯕ
ꯑꯩꯒꯤ ꯚꯣꯂꯤꯕꯣꯜ ꯇꯤꯝꯃꯦꯠ ꯉꯥꯛꯇꯅꯦ ꯅꯣꯏꯒꯤ ꯈꯨꯡꯗꯪ ꯃꯊꯛꯀꯤ ꯈꯨꯔꯒ ꯃꯅꯥꯀꯤ ꯈꯨꯜꯒ ꯑꯁꯤ ꯅꯣꯏ ꯈꯨꯜ ꯃꯅꯥꯛꯇ ꯌꯥꯎꯗ꯭ꯔꯤꯉꯩꯗ ꯃꯅꯥꯛꯇ ꯑꯃ ꯂꯥꯏꯕꯗ ꯁꯤ ꯈꯨ ꯁꯤꯜ ꯈꯨꯨ ꯑꯍꯨꯝ ꯑꯗꯨꯝ ꯁꯅꯥꯕ ꯚꯣꯂꯤꯕꯣꯁꯦ
ꯒ꯭ꯔꯨꯞꯇꯗꯤ ꯑꯩ ꯍꯦꯛ ꯍꯦꯛ ꯎꯕ ꯃꯦꯁꯦꯖꯇꯗꯤ ꯀꯣ ꯁꯥꯟꯅꯕ ꯂꯥꯛꯀꯅꯤ ꯍꯥꯏ ꯈꯨꯟ ꯑꯃ ꯑꯅꯤ ꯑꯍꯨꯝ ꯍꯥꯏꯕꯗꯤ ꯇꯥꯏꯌꯦ
ꯑꯩꯈꯣꯏꯅ ꯑꯁ ꯑꯗꯨꯝ ꯉꯝꯃꯦꯗ ꯑꯗꯨ ꯃꯇꯝꯗꯨꯗꯤ ꯑꯩꯈꯣꯏꯁꯨ ꯁꯥꯟꯅꯕ ꯂꯦꯞꯇꯕꯅꯤꯅꯀꯣ
ꯎꯝ ꯑꯗꯨꯗꯤ ꯑꯩꯈꯣꯏ ꯑꯩꯈꯣꯏ ꯑꯩꯈꯣꯏ ꯏꯌꯥꯝꯕꯁꯨ ꯈ ꯈꯪꯅꯥ ꯃꯨꯅꯤꯅ ꯅꯪ
ꯈꯪꯔꯝꯒꯅꯤ ꯍꯣꯏ
ꯑꯩꯈꯣꯏ ꯈꯨꯜꯒꯤꯗ ꯁꯥꯟꯅꯕꯗꯣ ꯃꯥꯅ ꯕꯣꯂꯤꯕꯣꯜ ꯁꯦꯠ ꯈꯔ ꯍꯦꯛ ꯇꯧꯕꯗꯣ ꯋꯥꯅꯒ
ꯃꯁꯥ
ꯃꯁꯥꯗꯣ ꯆꯥꯎꯔꯒ ꯋꯥꯡ ꯇꯅꯦ ꯑꯗꯨꯒ ꯁꯄ꯭ꯂꯥꯏ ꯍꯦꯛ ꯇꯧꯕꯅꯦ
ꯍꯣꯏ ꯈ ꯃꯁꯛ ꯑꯗꯣ ꯎꯔꯗꯤ
ꯈꯪꯒꯅꯤ ꯀꯥ ꯍꯥ
ꯃꯣꯏꯒꯤ ꯃꯤꯡ ꯈꯪꯗꯅꯕꯒꯤꯅꯦ
ꯎꯝ
ꯑꯩꯉꯣꯟꯗ ꯍꯟꯗꯛꯁꯨ ꯑꯗꯨꯝ ꯐꯣꯟ ꯇꯧꯔꯛꯑꯦ ꯇꯣꯔꯅꯃꯦꯟ ꯂꯩꯔꯗꯤ ꯃꯣꯏ ꯁꯥꯟꯅꯅꯤꯡꯉꯥꯏ ꯀꯣ ꯑꯗꯨꯝ ꯂꯥꯛꯑꯣ ꯍꯥꯏꯔꯛ ꯑꯗꯨꯒ ꯅꯣꯡꯃ ꯁꯤ ꯃꯊꯛꯀꯤ ꯈꯨꯜꯗ ꯇꯣꯔꯅꯃꯦꯟ ꯍꯥꯡꯕꯅꯦꯕ ꯑꯗꯣ ꯑꯃ ꯑꯩꯈꯣꯏ ꯆꯤꯡꯒꯤ ꯇꯝꯄꯥꯛꯅ
ꯍꯥ
ꯊꯣꯏꯒꯤ ꯇꯦꯝꯗꯤ ꯌꯥꯝ ꯐꯕ ꯑꯗꯣ ꯃꯣꯏꯒꯤ ꯑꯝ ꯃꯣꯏꯒꯤ ꯇꯤꯝ ꯈꯛꯇ ꯂꯥꯛꯄꯀꯣ ꯑꯇꯩꯇꯩ ꯂꯥꯛꯇꯕ ꯂꯣꯏ ꯀꯤꯕ ꯋꯥꯗꯦ ꯑꯗꯨꯗ ꯇꯧꯅ ꯃꯦꯟ ꯀꯟꯁ ꯍꯦꯜꯇꯥꯎ ꯑꯗꯦ
ꯃꯣꯏꯅꯥ
ꯍꯣꯏ ꯇꯤꯝ ꯂꯥꯛꯇꯕꯒꯤ
ꯑꯣ ꯍꯣꯏꯅ ꯇꯣꯔꯅꯥꯃꯦꯟ ꯍꯥꯡꯔꯒ ꯤꯝ ꯂꯥꯛꯇꯕꯗꯤ ꯅꯨꯡꯉꯥꯏꯇꯦ
ꯁ꯭ꯀꯨꯜꯒꯤ ꯂꯦꯚꯦꯜꯒ ꯃꯣꯏꯒꯤ ꯂꯦꯚꯦꯜꯗꯤ ꯏꯁꯇꯦꯠ ꯄ꯭ꯂꯦꯌꯔ ꯅꯦꯁꯅꯦꯜ ꯄ꯭ꯂꯦꯌꯔꯗ ꯇꯣꯡꯉꯥꯜꯂꯦ ꯑꯗꯨꯒꯤꯅꯦ ꯀꯤꯕꯒꯤ ꯑꯩꯈꯣꯏꯗꯤ ꯆꯠꯀꯅꯤ ꯈꯟꯕꯅꯦꯕ ꯑꯗꯣ ꯇꯤꯝ ꯂꯥꯛꯇꯕꯒꯤ ꯀꯦꯟꯁꯦꯜ ꯇꯧꯈ꯭ꯔꯦ ꯍꯥꯏꯕꯀꯣ
ꯑꯥ ꯅꯣꯛꯅꯤꯡꯉꯍꯦ ꯑꯗꯨꯗꯤ
ꯅꯪꯅ ꯂꯩꯕ ꯈꯨꯟꯗꯣ ꯅꯆꯦ ꯌꯨꯝ ꯄꯥꯟꯕ ꯈꯨꯟꯗꯨꯗꯤ ꯁꯥꯟꯅꯕ ꯃꯤꯗꯤ ꯂꯩꯕ꯭ꯔꯣ
ꯑꯗꯨꯋꯥꯏꯗꯗꯤ ꯁꯅꯥꯗꯩꯗ
ꯃꯣꯏꯗꯤ ꯁꯥꯟꯅꯗꯕꯅꯦ
ꯁꯥꯟꯅꯕ ꯌꯥꯎꯗꯕꯒꯤ ꯑꯩ ꯑꯗꯨꯝ ꯂꯥꯛꯄꯅꯤ ꯅꯣꯏ ꯈꯨ ꯌꯥꯎꯗ꯭ꯔꯤꯉꯩꯗ ꯑꯃ ꯌꯥ
ꯂꯩꯑ ꯂꯩꯑꯦ ꯍꯣꯏ ꯕꯖꯥꯔ ꯃꯅꯥꯛꯇ
ꯁꯅꯥꯦ
ꯎꯝ ꯎꯝ
ꯀꯣꯟ ꯍꯥꯏꯕꯗ ꯌꯨ ꯌꯥꯝ ꯂꯩꯕ ꯈꯜꯗ ꯃꯣꯏ ꯃꯣꯏꯁꯨ ꯁꯥꯟꯅꯥꯩꯗ ꯃꯣꯏꯗꯤ ꯑꯁ ꯁꯥꯟꯅꯕ ꯍꯩꯇꯦ ꯃꯣꯏꯁꯨ ꯑꯗꯨ ꯏꯟꯇꯔꯦꯁꯕꯨꯗꯤ ꯂꯩꯌꯦ
ꯒꯤꯕꯣꯂꯤꯕꯣꯜ ꯁꯅꯗꯕ꯭ꯔꯦ
ꯑꯥ ꯂꯝꯕꯤ ꯃꯅꯥꯛꯇ ꯚꯣꯂꯤꯕꯣꯜꯗꯤ ꯑꯗꯨꯝ ꯁꯥꯟꯅꯩ ꯃꯣꯏꯁꯨ
ꯑ
꯭ꯔꯥꯎꯟꯁꯨ ꯎꯥ ꯎ ꯑ ꯭ꯔꯥꯎꯝꯁꯨ ꯐꯠꯇꯦ ꯇꯃ
ꯍꯣꯏ ꯍꯣꯏ ꯍꯣꯏ ꯑꯩꯈꯣꯏꯁꯨ ꯑꯗꯨꯗ ꯂꯥꯛꯂꯝꯝꯕꯅꯦ ꯃꯣꯏꯗꯣ ꯑꯩꯈꯣꯏ ꯇꯣꯏꯅ ꯑꯩꯈꯣꯏ ꯈꯨꯟ ꯇꯣꯏꯅ ꯁꯥꯟꯅꯕ ꯎꯕ ꯃꯇꯝꯗ ꯃꯣꯏꯁꯨꯦ ꯑꯃꯨꯛꯀ ꯂꯤꯡꯈꯠꯄꯅꯦ ꯁꯅꯥ ꯅꯤꯡꯕꯒꯤꯗꯣ
ꯍꯣꯏ ꯅꯣꯏꯒꯤ ꯒ꯭ꯔꯥꯎꯁꯦ ꯄꯤꯛꯄꯗꯤ ꯄꯤꯛꯑꯦ ꯑꯗꯣ ꯁꯥꯟꯅꯕꯗꯤ ꯅꯨꯡꯉꯥꯏꯌꯦ ꯕꯣꯜ ꯆꯠꯐꯝꯁꯨ ꯂꯩꯇꯦ
ꯍꯣꯏ ꯑꯗꯨꯕꯨꯗꯤ ꯇꯧꯔꯦ ꯈꯨꯟꯁꯨ ꯄꯤꯛꯄꯅꯤꯗ
ꯎꯝ ꯈꯨꯟ ꯄꯤꯛꯂꯒ ꯂꯣꯏ ꯄꯨꯟꯕꯗꯣ ꯃꯌꯥꯏꯗ
ꯑꯣꯏ
ꯑꯗꯨꯒ ꯑꯗꯨꯃꯥꯏꯅ ꯇꯧꯕꯒꯤꯅꯦ ꯕꯣꯜ ꯌꯥꯝ ꯁꯥꯟꯅꯕ ꯌꯨꯝꯗ ꯑꯩ ꯃꯐꯝ ꯈꯪꯗꯕꯀꯣ ꯇꯥꯛꯄꯗꯤ ꯇꯥꯛꯄꯤꯌꯦ
ꯑꯦ ꯒ꯭ꯔꯥꯎꯟ ꯒ꯭ꯔꯥꯎꯟ ꯍꯦꯛ ꯃꯈꯥꯒꯤꯗꯨꯗꯤ ꯅꯪꯅ
ꯍꯣꯏ ꯒ꯭ꯔꯥꯎꯟ ꯃꯈꯥꯒꯤ ꯑꯩꯈꯣꯏ ꯎ
ꯗꯨꯀꯥꯟ ꯍꯣꯏ ꯗꯨꯀꯥꯟꯗ ꯂꯩꯕ꯭ꯔꯣ ꯅꯪ ꯗꯨꯀꯥꯟ ꯗꯨꯀꯥꯟ ꯀꯨꯝꯕ꯭ꯔꯣ ꯑꯩꯈꯣꯏ ꯈꯨꯟꯒꯤ ꯗꯨꯀꯥꯟꯗꯣ ꯁꯝꯕꯜ ꯁꯝꯕꯜ ꯂꯩꯩ ꯂꯩꯌꯅ
ꯎꯝ
ꯁꯝꯕꯜꯂꯩꯒꯤ ꯋꯥ ꯂꯩꯕꯗꯣ ꯐꯛꯂꯥꯡ ꯑꯣꯏꯅ ꯇꯧꯕ ꯑꯗꯣ ꯑꯩꯈꯣꯏꯒꯤꯅꯤ
ꯍꯣꯏ ꯍꯣꯏꯣꯏ
ꯑꯗꯣ ꯑꯩꯈꯣꯏꯅꯦ
ꯇꯥꯛꯄꯗꯤ ꯇꯥꯛꯄꯤꯕꯅꯦ ꯑꯩꯁꯨ ꯍꯪꯕꯀꯣ ꯑꯗꯨ ꯑꯣ ꯅꯨꯄꯥ ꯑꯃꯕꯨꯥꯎꯗ ꯃꯌꯥꯝꯕꯅꯦ ꯁꯤ ꯃꯌꯥꯝꯕꯅꯦꯗꯤ ꯍꯥꯏꯔꯝꯕꯅꯦ
ꯑꯣ ꯑꯗꯨꯗꯣꯅꯦ ꯃꯊꯪꯗꯗꯤ ꯑꯩ ꯊꯣꯔꯛꯄ ꯀꯥꯟꯗ ꯑꯃꯨꯛ ꯇꯧꯔꯁꯤꯀꯣ
ꯍꯣꯏ ꯑꯩ ꯏꯈꯨꯜ ꯑꯆꯧꯕꯗꯨꯗꯤ ꯑꯗꯨꯝ ꯂꯥꯛꯑꯦ ꯍꯟꯗꯛꯁꯨ ꯈꯔp ꯑꯗꯨꯝ ꯆꯥꯔꯖꯀꯨꯝꯕ ꯀꯥꯟꯅꯕꯀꯣ
ꯎꯝ ꯅꯪ ꯒꯥꯔꯤ ꯃꯆꯥꯗꯗꯤ ꯂꯩꯔꯤꯕ꯭ꯔꯣ ꯑꯗꯨꯗꯤ ꯌꯥꯔꯦꯅꯥ ꯆꯠꯊꯣꯛ ꯆꯠꯁꯤꯟꯗꯤ
ꯍꯣꯏ ꯀꯣꯏꯕ ꯆꯥꯁꯤ ꯂꯑꯣ ꯊꯣꯡꯃ ꯀꯩꯗꯧꯉꯩ ꯊꯣꯛꯀꯅꯤ
ꯑꯗꯨꯗ ꯑꯩ ꯍꯥꯏꯔꯛꯈꯤꯀꯣ ꯃꯇꯝ ꯌꯧꯔꯛꯄ ꯀꯥꯟꯗ
ꯍꯣꯏ ꯍꯣꯏ
ꯑꯩꯗꯤ ꯅꯪ ꯏꯊꯥ ꯊꯥꯖꯗꯅ ꯇꯦꯛꯊꯣꯔꯛ ꯄꯗꯨꯗ ꯑꯦ ꯅꯪꯁꯨ ꯀꯗꯥꯏꯗꯒꯤꯅꯣ ꯑꯩ ꯈꯪꯕꯨ ꯈꯪꯉꯤꯅꯦ
ꯑꯩꯗꯤ ꯒ꯭ꯔꯨꯞꯇ ꯒ꯭ꯔꯨꯞꯇꯗꯤ ꯇꯧꯗꯕꯅꯦꯕ ꯑꯗꯨ ꯄꯔꯁꯅꯦꯜ ꯁꯥꯠ ꯑꯣꯏꯅ ꯑꯗꯨꯝ ꯇꯧꯕꯅꯦꯕ ꯍꯥꯏꯗꯤ ꯃꯤ ꯑꯃ ꯑꯗꯨ ꯇꯧꯔ ꯑꯗꯨ ꯇꯧꯔ ꯍꯥꯏꯕꯗ ꯑꯩꯗꯤ ꯄꯥꯔꯁꯅꯦꯜ ꯀꯇꯅꯦꯦꯕ ꯒ꯭ꯔꯨꯞ ꯑꯦ
ꯌꯥꯏ ꯌꯥꯏ ꯑꯗꯨꯁꯨ ꯍꯣꯔꯦꯟꯗꯤ ꯕꯣꯞ ꯐꯖꯅ ꯌꯦꯡꯁꯤꯒꯣ
ꯍꯣꯏꯅꯦ ꯆꯠꯂ ꯌꯦꯡꯗꯣꯏꯅꯦ ꯑꯗꯣ ꯉꯥꯏꯍꯥꯛꯇꯪꯗꯤ ꯑꯩꯗꯤ ꯇꯨꯝ ꯅꯣꯏꯗꯤ ꯃꯤ ꯄꯨꯟꯅ ꯉꯝꯒꯅꯤꯗ
ꯍꯥꯥ
ꯃꯣꯏ ꯃꯤ ꯀꯌꯥꯅꯣ ꯌꯦꯡꯅꯁꯦ ꯃꯤ ꯌꯥꯝꯔꯝꯒꯅꯤ